ꯅꯪ ꯆꯩ ꯆꯥꯒꯅꯤꯀꯣ
ꯑꯩꯉꯣꯟꯗ ꯀꯩꯒꯤ ꯆꯩ ꯆꯥꯗꯨꯏꯕ ꯅꯪ
ꯅꯪꯅ ꯅꯪꯒꯤ ꯅꯝꯕꯔꯗꯣ ꯑꯁꯤ ꯅꯝꯕꯔ ꯄꯤꯗꯕꯒꯤꯅꯤꯀꯣ ꯅꯪ ꯍꯥꯠꯇꯣꯛꯀꯅꯤ ꯑꯩ
ꯑꯩ ꯍꯣꯔꯦꯟ ꯍꯥꯏꯔꯒꯦ
ꯆꯥꯅꯤ ꯁꯣꯏꯗꯕꯤ
ꯀꯔꯤꯇꯧꯔꯤꯅꯣ ꯑꯩ ꯍꯣꯔꯦꯟ ꯍꯥꯏꯒꯦꯅꯦ ꯀꯔꯤ ꯇꯧꯔꯤꯅꯣꯕ ꯅꯪ ꯍꯧꯖꯤꯛ
ꯍꯤꯞꯄ ꯂꯩ ꯁꯥꯎꯅꯤꯡꯉꯦꯀꯣ
ꯆꯥꯛ ꯆꯥꯔꯕꯣ ꯁꯥꯎꯈꯤꯅꯨꯕ
ꯆꯥꯛ ꯆꯔꯦ
ꯀꯔꯤ ꯑꯦꯟꯖꯥꯡ ꯆꯥꯒꯦ
ꯆꯅꯥ ꯉꯧꯕ
ꯌꯦꯟ ꯆꯥꯕ ꯌꯥꯗ꯭ꯔꯣ ꯁꯧꯒ꯭ꯔꯤ ꯆꯥꯕ ꯌꯥꯗ꯭ꯔꯣ
ꯑꯁ ꯅꯨꯡꯇꯤꯒꯤꯗꯤ ꯑꯩꯈꯣꯏꯗꯤ ꯅꯨꯡꯗꯥꯡꯗ ꯊꯣꯡꯉꯒ ꯆꯥꯏꯌꯦ ꯑꯗꯨꯒꯨꯝꯕꯗꯨꯗꯤ ꯑꯌꯨꯛꯛꯇ ꯊꯣꯡꯕ ꯃꯇꯝ ꯁꯡꯗꯦ ꯑꯁꯤꯗ ꯑꯣꯐꯤꯁ ꯑꯣꯐꯤꯁꯀꯤ ꯊꯕꯛꯁꯦ ꯌꯥꯝ ꯆꯤꯜꯂꯦꯕ ꯑꯌꯨꯛꯁꯤꯗꯤ ꯊꯣꯡꯅꯤꯡꯉꯥꯏ ꯃꯇꯝ ꯁꯪꯗꯦ ꯑꯗꯨꯒꯤꯅꯦ
ꯎꯝ ꯀꯔꯤ ꯀꯔꯤ ꯂꯩꯒꯦ ꯁꯧꯒ꯭ꯔꯤ ꯈꯛꯇ ꯉꯥꯏꯔꯕꯣ ꯅꯪꯒꯤꯁꯦ
ꯁꯧꯒ꯭ꯔꯤ ꯂꯩ, ꯌꯣꯡꯆꯥꯛ ꯃꯔꯨꯁꯨ ꯂꯩ꯫
ꯌꯣꯡꯆꯥꯛ ꯃꯔꯨꯗꯤ ꯆꯥꯒꯅꯨꯗ ꯃꯅꯝ ꯅꯝꯊꯤꯌꯦ꯫
ꯅꯝꯊꯤꯔꯁꯨꯨ ꯀꯥꯏꯗꯦ
ꯃꯤ ꯃꯤꯒꯤ ꯃꯤꯒꯤ ꯂꯝꯗ ꯂꯩꯔꯒ ꯅꯣꯏ ꯅꯝꯊꯤꯔꯒ ꯆꯠꯄꯗꯣ ꯏꯀꯥꯏꯗ꯭ꯔꯣ
ꯍꯣꯁꯇꯦꯜꯗ ꯃꯤ ꯂꯩꯇ꯭ꯔꯤ ꯀꯥꯟꯗ ꯆꯥꯒꯗꯕꯅꯤ ꯀꯔꯤꯒꯤ ꯏꯀꯥꯏꯗꯣꯏꯅꯣ